ꯍꯜꯂꯣ ꯀꯩꯗꯧꯔꯤꯅꯣ
ꯀꯩꯗꯣꯏꯅꯣ
ꯑꯩꯕꯨꯗꯤ ꯐꯝꯃꯤꯌꯦ ꯅꯪ ꯀꯩꯗꯧꯔꯤꯅꯣ
ꯍꯥ
ꯑꯩꯕꯨꯗꯤ ꯐꯝꯃꯦ ꯍꯥꯏꯕ ꯅꯪ ꯀꯩꯗꯧꯔꯤꯅꯣꯕ
ꯑꯩ ꯍꯤꯞꯄꯤ
ꯎꯝ ꯆꯥꯛꯀ ꯆꯥꯔꯕꯣ
ꯆꯥꯗ꯭ꯔꯤꯌꯦ ꯊꯪꯗꯅꯦ ꯑꯩ ꯆꯥꯛ ꯆꯥ ꯌꯥꯝ ꯇꯜꯂꯦ
ꯀꯩꯒꯤꯅꯣ ꯍꯥꯏꯁꯦ
ꯅꯪ ꯆꯥꯔꯕꯣ
ꯑꯩ ꯆꯥꯔꯦ
ꯀꯩꯖꯥꯡ
ꯎꯠꯇꯤ ꯊꯣꯡꯕ
ꯎꯝ ꯋꯦꯗꯔꯁꯤꯒ ꯅꯧꯅ ꯅꯨꯡꯉꯥꯏꯔꯝꯅꯤ
ꯀꯥꯏꯗꯩꯅꯣꯗ ꯊꯨꯝ ꯅꯝꯗꯕꯩ ꯍꯥꯎꯇꯦ
ꯅꯪ ꯊꯣꯡꯉꯤꯔꯣ
ꯑꯈꯣꯏꯃꯥꯟꯅ
ꯎꯝ ꯑꯩ ꯎꯇꯤ ꯊꯣꯡꯕꯗꯤ ꯑꯩ ꯍꯩꯇꯦꯉꯣ
ꯑꯩꯁꯨ ꯎꯇꯤ ꯊꯣꯡꯕꯗꯤ ꯍꯩꯇꯦ ꯑꯗꯒꯤ ꯆꯒꯦꯝ ꯄꯣꯝꯕ ꯊꯣꯡꯕꯁꯨ ꯍꯩꯇꯦ ꯍꯩꯕꯨꯗꯤ ꯍꯩꯕ ꯌꯥꯏꯕ ꯑꯗꯣ ꯑꯝꯐꯥꯎ ꯇ꯭ꯔꯥꯏ ꯇꯧꯗ꯭ꯔꯤꯕ
ꯍꯣꯏ ꯑꯩꯅ ꯇ꯭ꯔꯥꯏ ꯇꯧꯒꯗꯕꯁꯦ ꯍꯥꯏꯗꯤ ꯅꯣꯡ ꯐꯥꯗꯣꯛ ꯆꯥꯏꯗꯅ ꯑꯗꯨꯒꯨꯝꯕ ꯍꯤꯟꯖꯥꯡꯗꯖ‌ꯦ
ꯃꯥꯟꯅꯦ
ꯑꯗꯨꯅ ꯍꯥꯎꯇ꯭ꯔꯗꯤ ꯀꯥꯏꯅ ꯄꯥꯝꯃꯨꯕꯗꯣ
ꯎꯝ ꯑꯗꯒꯤ ꯇꯣꯞ ꯇꯣꯞꯄ ꯀꯥꯡꯁꯣꯏ ꯏꯔꯣꯝꯕꯒꯨꯝꯕꯕꯁꯤꯅꯤꯅ ꯑꯗꯨꯝ ꯇꯣꯟ ꯆꯥꯕꯅꯤꯅ
ꯍꫭꯏ
ꯑ
ꯑ
ꯆꯒꯦꯝ ꯄꯣꯝꯕꯗꯣ ꯍꯥꯎꯗꯤ ꯍꯥꯎꯕꯅꯤꯅ ꯆꯥꯗꯕ ꯀꯨꯏꯔ‌ꯦ
ꯎꯝ ꯅꯪ ꯉꯔꯥꯡ ꯅꯨꯡꯉꯥꯏꯕ꯭ꯔꯣ
ꯑꯩ ꯉꯔꯥꯡ ꯅꯨꯡꯉꯥꯏ ꯉꯟꯇꯥꯅ ꯆꯠꯂꯦ ꯄꯨꯡ ꯑꯅꯤ ꯃꯈꯥꯏꯗ ꯍꯧꯅꯤꯗꯨꯗ ꯑꯗꯨꯗꯨꯒꯅꯦ ꯁꯨꯝ ꯁꯨꯡꯍꯧ ꯍ‌ꯦꯛ ꯍꯧꯗꯦ ꯊꯦꯡꯅꯈꯩ ꯍꯧꯋꯤ ꯋꯥꯕꯅ ꯄꯨꯡ ꯇꯔꯥ ꯃꯈꯥꯏ ꯑꯋꯥꯏ ꯍꯜꯂꯛꯑ‌ꯦ ꯏꯁꯩꯁꯨ ꯇꯧꯋꯦ ꯏꯁꯩꯁꯨ ꯇꯧꯋꯦꯕ ꯂꯣꯏꯕꯒ
ꯅꯨꯡꯉꯥꯏꯔꯝꯅꯤꯅꯦ
ꯑꯗꯣ ꯏꯁꯩꯗꯣ ꯑꯃ ꯑꯅꯤ ꯌꯦꯡꯒ ꯑꯗꯨꯝ ꯍꯜꯂꯦ ꯇꯗꯅ ꯑꯗꯨꯝ ꯍꯜꯂꯦꯑ‌ꯦꯗ ꯀꯩꯅꯣ ꯎꯝ ꯍꯥꯏꯗꯤ ꯊꯦꯡꯁꯨ ꯊꯦꯡꯉꯅꯤ ꯑꯗꯒꯤ ꯀꯩꯅꯣꯁꯨ ꯃꯤꯁꯨ ꯑꯗꯨꯝ ꯑꯅꯥꯕꯅ ꯆꯠꯅꯔꯔꯤ
ꯅꯣꯏ ꯑꯗꯨꯝ ꯂꯥꯏ ꯑꫭꯇꯣꯗ ꯂꯥꯛꯏꯔꯣ
ꯑꯩꯈꯣꯏ ꯑꯩꯈꯣꯏ ꯕꯥꯅ ꯑꯣꯏꯅ ꯂꯧꯕ ꯂꯥꯛꯑꯦ ꯍꯥꯏꯗꯤ ꯑ ꯆꯦꯟꯗ꯭ꯔꯦꯕ ꯀꯥꯏꯗꯒꯤ ꯂꯥꯏꯟꯗꯣ ꯀꯩꯅꯣ ꯇꯧꯕꯅꯤꯅ ꯎꯝ ꯄꯨꯡꯗꯣ ꯊꯦꯡꯉꯕꯅꯤꯅ
ꯎꯝ
ꯅꯪꯁꯨ ꯉꯔꯥꯡ ꯆꯠꯂꯝꯃꯗꯤ ꯌꯦꯡꯉꯨꯗꯅ
ꯑꯩ ꯈꯟꯗꯤ ꯈꯟꯕꯅꯦꯕ ꯑꯗꯨꯗ ꯑꯁ ꯑꯃꯨꯛꯁꯨ ꯑꯃꯨꯛ ꯀꯟꯕ ꯂꯣꯏꯁꯟꯗ ꯃꯃꯥꯡ ꯟꯃꯤꯗꯨꯅꯦꯕꯥ ꯑꯩꯅ ꯇꯧꯔꯤꯗꯣ
ꯏꯁ ꯀꯩꯗꯧꯕꯩ ꯇꯟꯗꯣꯏꯅꫭꯍꯦ
ꯉꯔꯥꯡ ꯀꯃꯥꯏꯅ ꯇꯧꯋꯤ ꯏꯕ‌ꯦꯝꯃ ꯈꯪꯕ꯭ꯔꯥ
ꯎꯝ
ꯄꯣꯠꯇꯣ ꯑꯩꯅ ꯍꯥꯟꯅ ꯀꯛꯄꯅꯦꯕ ꯃꯦꯆꯤꯟ ꯑꯃ ꯀꯣ
ꯑꯥ
ꯑꯗꯨꯗꯨꯒ ꯂꯥꯛꯑꯦ ꯂꯥꯛꯑꯀꯥꯟꯗ ꯄꯣꯠ ꯑꯣꯟꯅꯔꯝꯃꯤꯕ ꯔꯤꯇꯔꯟ ꯇꯧꯕꯁꯨ ꯌꯥꯗꯦ ꯊꯃꯣꯏꯁꯦ ꯀꯌꯥꯗꯤ ꯀꯥꯏꯔꯦ
ꯀꯩꯅꯣ ꯌꯥꯔꯝꯗ꯭ꯔꯤꯔꯕ
ꯄꫭꯠ ꯑꯣꯅ ꯇꯩꯅ ꯂꯥꯛꯏꯕ ꯂꯥꯛꯄ ꯄꯣꯠꯇꯨꯕꯨꯗꯤ ꯑꯌꯥꯕ ꯂꯥꯛꯄ ꯂꯥꯛꯏꯕ ꯄꯣꯠꯇꯣ ꯃꯣꯏ ꯋꯦꯕꯁꯥꯏꯠꯇꯗꯤ ꯂꯨꯄꯥ ꯆꯥꯇ꯭ꯔꯨꯛ ꯆꯥꯇ꯭ꯔꯨꯛꯀ ꯄꯤꯌꯦꯕ ꯈꯪꯕ꯭ꯔꯥ
ꯑꯥ
ꯑꯗꯨꯗꯨꯒ ꯑꯇꯣꯞꯄꯗꯅ ꯊ꯭ꯔꯤ ꯍꯟꯗ꯭ꯔꯦꯠ ꯑꯗꯨꯃꯥꯏꯅ ꯊ꯭ꯔꯤ ꯇꯤ ꯑꯗꯨꯃꯥꯏꯅ ꯂꯩꯌꯦꯕ ꯍꯟꯗꯣꯛꯄꯁꯨ ꯌꯥꯗꯦ ꯑꯩꯅ ꯏꯃꯥꯟꯅꯕꯤ ꯑꯃꯗ ꯌꯣꯟꯊꯣꯛꯈ꯭ꯔꯦ ꯑꯃ ꯑꯅꯤ ꯍꯥꯞꯄꯦ ꯑꯃ ꯌꯣꯟꯊꯣꯛꯈ꯭ꯔꯦ
ꯎꯝ ꯐꯔꯦ ꯐꯔꯦ ꯑꯗꯨꯕꯨ ꯑꯣꯏꯔꯗꯤ
ꯀ ꯄꯩꯁꯥ
ꯉꯔꯥꯡꯒꯤꯗꯣ ꯃꯥꯅ ꯇꯣꯞ ꯇꯦꯟ ꯆꯟꯕ ꯉꯝꯗ꯭ꯔꯤꯗꯣ ꯀꯩꯅꯣꯒꯤꯅꯤ ꯍꯥꯏ ꯃꯥꯏ ꯗ꯭ꯔꯦꯁꯁꯤꯡ ꯗ꯭ꯔꯦꯁꯇꯣ ꯎꯝ ꯍꯥꯏꯗꯤ ꯀꯩꯅꯣ ꯇꯧꯋꯦ ꯍꯥꯏꯕ ꯍꯥꯏꯗꯤ ꯃꯤꯒꯤ ꯃꯥꯏ ꯃꯥꯏ ꯇꯨꯖꯩꯅꯤꯗꯅ
ꯑꯥ
ꯑꯗꯨꯅ ꯃꯥꯅ ꯃꯥꯏ ꯇꯨꯕꯗꯨꯁꯨ ꯃꯌꯨꯝꯗꯨꯁꯨ ꯊꯝꯃꯝꯃꯕ ꯑꯗꯨꯗꯨꯒꯅꯦ ꯃꯥꯒꯤ ꯇꯨꯕꯗ ꯅꯠꯇꯕꯤꯗ ꯑꯇꯣꯞꯄ ꯂꯤꯠꯂꯨꯔꯕ ꯑꯗꯨꯅ ꯗ꯭ꯔꯦꯁ ꯇꯣ ꯀꯌꯥ ꯆꯥꯟꯃ ꯆꯥꯟꯅꯗ꯭ꯔꯦꯗꯅ
ꯑ ꯂꯧꯕꯒ ꯌꯥꯗ꯭ꯔꯖꯥꯠꯂꯣ ꯄꯥꯃꯨꯗ꯭ꯔꯣ
ꯈꯪꯗꯦꯗ ꯑꯗꯨꯝ ꯐꯔꯛ ꯇꯥꯕꯩ ꯑꯣꯏꯔꯝꯅꯤ ꯍꯥꯏꯗꯤ ꯀꯣꯏꯁꯟ ꯍꯪꯍꯧꯗꯦꯕ ꯃꯥꯒꯤ ꯗ꯭ꯔꯦꯁꯀꯤꯗ ꯍꯥ
ꯃꯣꯏꯒꯤ ꯐꯥꯔꯁ ꯇꯥꯕ ꯃꯤꯗꯣ ꯅꯩꯌꯦꯕ
ꯑꯧ ꯅꯨꯄꯤꯔꯣ ꯅꯨꯄꯥꯗꯨꯔꯣ ꯅꯨꯄꯥꯗꯨꯔꯣ
ꯍꯣꯏ
ꯑꯁꯦꯡ ꯐꯣꯇꯣꯗꯗꯤ ꯈꯔꯕꯨ ꯃꯛꯁꯟꯗ꯭ꯔꯥ ꯑꯁꯦꯡꯕꯗꯗꯤ ꯌꯥꯝ ꯐꯖꯩ
ꯐꯖꯔꯝꯅꯤ ꯌꯥꯝ
ꯃꯥ ꯈꯛꯇ ꯅꯠꯇꯦꯗ ꯑꯇꯩꯁꯨ ꯑꯗꯨꯝ ꯑꯁꯦꯡꯕ ꯑꯁꯦꯡꯕꯗꯅ ꯑꯗꯨꯝ ꯐꯖꯩꯗ ꯃꯤꯁꯦ
ꯎꯝ ꯑꯩꯈꯣꯏ ꯈꯛꯇꯅꯦ ꯑꯁꯦꯡꯕꯗ ꯌꯥꯗ꯭ꯔꯤꯁꯤꯅ
ꯎꯝ ꯅꯨꯄꯤꯗꯗꯤ ꯀꯌꯥꯕꯨ ꯍꯣꯏ ꯐꯖꯕꯁꯨ ꯑꯗꯨꯝ ꯐꯖꯩꯕꯨ ꯅꯨꯄꯥꯅ ꯑꯁꯦꯡꯕꯅ ꯍꯦꯟꯅ ꯐꯖꯩ
ꯎꯝ ꯅꯨꯄꯤꯗꯨꯅ ꯃꯨꯛ ꯀꯦꯁꯜꯂꯤꯗꯅ
ꯅꯨꯄꯥꯁꯨ ꯀꯦꯍꯦ ꯅꯨꯄꯥꯁꯨ ꯀꯦꯍꯦ ꯄꯨꯔꯥ ꯐꯨꯜꯂꯦ ꯃꯣꯏ ꯀꯦꯔꯤꯁꯦ
ꯎꯝ
ꯑꯗꯨꯏ ꯇꯥꯔꯒꯁꯨ ꯐꯖꯩꯑꯕ ꯑꯗꯨꯝ
ꯉꯔꯥꯡꯗꯤ ꯅꯪ ꯀꯩ ꯏꯟꯁꯥꯡ ꯆꯥꯒꯦ
ꯎꯝ
ꯍꯥ ꯉꯔꯥꯡꯗꯤ ꯀꯩ ꯀꯔꯤ ꯍꯤꯟꯖꯥꯡ ꯆꯥꯒꯦꯕ
ꯉꯔꯥꯡꯗꯣ ꯑꯩꯗꯣ ꯋꯥꯅ ꯍꯜꯂꯛꯑꯦ ꯑꯗꯨꯗꯨꯒ ꯕꯦꯂꯦꯟ ꯗ꯭ꯔꯤ ꯃꯦꯠ ꯄꯥ ꯑꯃ ꯇꯧꯔꯝꯃꯦ ꯑꯗꯨꯗꯨꯒ ꯑꯃꯅ ꯀꯩꯅꯣ ꯑꯣ ꯎꯁꯣꯏ ꯀꯥꯡꯁꯨ ꯑꯃꯒ ꯆꯥꯔꯦ ꯍꯦꯛꯇ ꯄꯨꯛꯁꯤ ꯂꯥꯝꯈꯠꯂꯛꯄꯅꯦꯃꯤ ꯑꯩꯗꯤ ꯆꯥꯛꯇꯣ ꯉꯔꯥꯡ ꯀꯩꯁꯨ ꯌꯥꯝ ꯆꯥꯗꯕꯤꯗ ꯆꯠꯂꯦꯕꯀꯣ ꯑꯗꯨꯗꯨꯒ ꯄꯨꯛꯇꯣ ꯂꯥꯝꯃꯛꯑꯒ ꯍꯥꯏꯗꯤ ꯗꯨꯀꯥꯟ ꯃꯅꯨꯡꯗ ꯀꯥꯏꯗ ꯐꯝꯒꯦꯁꯨ ꯑꯃꯨꯛ ꯈꯪꯗꯕ
ꯑꯥ
ꯑꯗꯨꯗꯒꯤ ꯑꯩꯁꯦ ꯑꯁ ꯄꯨꯛꯂꯥꯝꯕꯅ ꯑꯩꯒꯤ ꯄꯨꯛꯂꯥꯝꯕ ꯊꯕꯥꯛꯇ ꯆꯥꯛꯄ ꯍꯦꯛ ꯇꯧꯔꯛꯌꯦ ꯑꯗꯨꯗ ꯑꯩꯁꯦ ꯆꯦ ꯔꯨꯖꯤꯇꯥ ꯗ ꯍꯪꯉꯦ ꯅꯣꯏ ꯁꯤꯒꯤ ꯗꯨꯀꯥꯟ ꯀꯥꯏ ꯂꯩꯒꯦꯅꯑꯗꯨꯗ ꯈꯪꯗꯦꯅ ꯍꯥꯏꯔꯦ ꯑꯗꯣ ꯑꯗꯨꯝ ꯇꯣꯛꯑꯦ ꯂꯥꯛꯇꯦ
ꯎꯝ ꯅꯣꯏ ꯑꯗꯨꯗꯣ ꯇꯤꯀꯦꯠ ꯇꯨꯁꯨ ꯉꯟꯇꯥꯅ ꯎꯝ ꯐꯨꯜ ꯑꯣꯏꯕ ꯃꯥꯟꯂꯦ
ꯑꯧ ꯇꯤꯛꯀꯦꯠꯇꯣ ꯀꯩꯅꯣꯅ ꯄꯤꯔꯛꯑꯦ ꯑꯗꯨꯝ
ꯑꯣ
ꯃꯥ ꯑꯗꯨꯝ ꯄꯤꯔꯛꯑꯒꯦꯌꯦ ꯄꯩꯁꯥ ꯄꯤꯔꯛꯑ ꯅꯣꯌꯦ
ꯑꯣ ꯐꯔꯦꯅꯦ ꯅꯪ
ꯑꯧ ꯐꯔꯦ ꯑꯗꯨꯅꯦ ꯅꯪꯁꯨ ꯂꯥꯛꯑꯝꯃꯗꯤ ꯌꯦꯡꯉꯨꯗꯅ
ꯎꯝ ꯑꯗꯨ ꯐꯔꯕꯅꯦ ꯑꯅꯤꯈꯛꯇꯒꯤ ꯑꯣꯏꯗꯣ ꯑꯍꯨꯝꯒ ꯑꯣꯏꯔꯝꯃꯅꯤ ꯃꯥ ꯃꯣꯏ ꯐꯤꯗꯣ ꯋꯥꯗꯣꯏꯅꯤ ꯍꯦ
ꯎꯝ ꯑꯗꯨ ꯑꯣꯏꯔꯁꯨ ꯃꯤ ꯌꯥꯎꯕꯅꯤꯅ ꯃꯣꯏꯗꯤ ꯑꯗꯨꯝ ꯀꯩꯅꯣ ꯄꯤꯔꯝꯕꯁꯨ ꯌꯥꯏꯗ
ꯑꯁ ꯃꯣꯏꯁꯨ ꯑꯗꯨ ꯐꯪꯉꯝꯗꯣꯏꯅꯤꯗ ꯃꯣꯏꯁꯨ ꯑꯗꯨ ꯐ꯭ꯔꯤꯗ ꯐꯪꯉꯝꯗꯣꯏꯅꯦꯕ
ꯐꯪꯉꯝꯅꯤ ꯐꯪꯉꯝꯅꯤ
ꯅꯠꯇ꯭ꯔꯗꯤ ꯀꯩꯁꯨ ꯐ꯭ꯔꯝꯗ ꯅꯉꯣꯟꯗ ꯄꯤꯔꯛꯑꯣꯏꯕ
ꯃꯥꯅꯦ ꯃꯥꯅꯦ ꯑꯗꯨꯃꯥꯏꯅ ꯈꯟꯒꯗ ꯅꯣꯛꯅꯤꯡ ꯍꯥꯏꯕ ꯉꯔꯥꯡꯁꯦ ꯐꯣꯇꯣ ꯀꯥꯞ ꯑꯍꯨꯝꯂꯛꯅꯦꯕ ꯊꯣꯛꯂꯛꯏꯁꯦ ꯁꯦ ꯑꯍꯥꯟꯕꯗꯅ
ꯑꯥ
ꯃꯥꯗꯣ ꯇꯣꯇꯦꯡꯒꯤ ꯈꯟꯗꯕꯒꯤ ꯑ ꯑꯁꯨꯃꯥꯏꯅ ꯇꯧꯋꯦꯕꯀꯣ ꯃꯥ ꯊꯣ ꯇ꯭ꯔꯦꯗꯤꯁꯅꯦꯜꯒꯤ ꯗ꯭ꯔꯦꯁ ꯁꯦꯠꯄꯗꯣ ꯑꯍꯥꯟꯕꯗ ꯃꯣꯏ ꯄꯨꯂꯞ ꯊꯣꯛꯑꯝꯃꯦꯕ
ꯑꯝ
ꯑꯗꯨꯗ ꯑꯩꯗꯣ ꯑꯍꯥꯟꯕꯗ ꯎꯍꯧꯗ꯭ꯔꯦꯕ ꯑꯩꯅ ꯋꯥꯁꯔꯨꯝ ꯆꯪꯉꯤꯀꯥꯟꯗ
ꯑꯝ
ꯑꯗꯨꯒ ꯃꯣꯏ ꯑꯃꯃꯝ ꯊꯣꯛꯂꯛꯄꯗꯨ ꯎꯔꯦ ꯑꯗꯣ ꯑꯃꯃꯝ ꯊꯣꯛꯂꯄ ꯀꯥꯟꯁꯤꯗ ꯑꯩꯉꯣꯟꯗ ꯀꯣꯜ ꯇꯧꯔꯦ ꯑꯗꯨꯒ ꯑꯩꯗꯣ ꯀꯃꯥꯏꯟ ꯇꯧꯒꯦ ꯍꯥꯏꯔꯦ ꯑꯩꯅ ꯐꯖꯩ ꯐꯖꯩꯅ ꯍꯥꯏꯔꯦꯕꯀꯣ
ꯑꯥꯝ
ꯑꯗꯒꯤꯗꯤ ꯑꯃꯨꯛ ꯃꯣꯏꯒꯤ ꯃꯨꯛ ꯑꯃꯨꯛ ꯀꯩꯅꯣꯗ ꯑꯃꯨꯛ ꯑ ꯀꯣꯠꯀ ꯂꯤꯠꯂꯒ ꯊꯣꯛꯄꯗꯣ
ꯑꯥꯝ
ꯑꯗꯨ ꯊꯣꯛ ꯂꯣꯏꯔꯀꯥꯟ ꯑꯗꯨ ꯊꯣꯛꯄ ꯂꯣꯏꯔꯀꯥꯟꯗ ꯑꯃꯨꯛ ꯇꯧꯔꯛꯑꯦ ꯐꯖꯕ꯭ꯔꯥ ꯈꯣꯠꯄ꯭ꯔꯥꯅꯦ ꯑꯩꯅ ꯐꯖꯩ ꯐꯖꯩ ꯍꯥꯏꯔꯒ ꯁꯤ ꯀꯩꯅꯣ ꯇꯧꯕ ꯂꯣꯏꯕꯒ ꯊꯦꯡꯅꯁꯦ ꯊꯣꯛꯂꯛꯑꯣꯅ ꯍꯥꯏꯕꯀꯣ ꯑꯗꯨꯗ ꯑꯥꯝ ꯑꯩꯅ ꯍꯣꯏ ꯍꯥꯏꯔꯒ ꯃꯥꯖꯦ ꯈꯜꯂꯛꯇ꯭ꯔꯦꯗꯅ ꯇꯣꯞꯇꯦꯟ ꯃꯅꯨꯡꯗ
ꯑꯥ
ꯑꯗꯩꯗꯤ ꯃꯥꯖꯦ ꯀꯩꯝ ꯍꯥꯏꯔꯛꯈꯤꯗ꯭ꯔꯦ ꯀꯞꯈ꯭ꯔꯕ ꯈꯪꯗꯦꯕ ꯑꯗꯩ ꯀꯞꯄꯗꯤ ꯀꯞ ꯀꯞꯄꯨꯗꯤ ꯀꯞꯇ꯭ꯔꯒꯁꯨ ꯁꯨꯝ ꯅꯨꯡꯉꯥꯏꯔꯝꯃꯣꯏꯗꯅ ꯐꯣꯟꯒ ꯑꯝꯇ ꯄꯥꯏꯒꯤꯗ꯭ꯔꯦ ꯍꯥꯏꯗꯤ ꯎꯝ ꯑꯣꯟꯂꯥꯏꯟ ꯂꯩꯕ ꯎꯒꯤꯗ꯭ꯔꯦꯕꯀꯣ ꯑꯗꯒꯤ ꯃꯥꯖꯦ ꯉꯥꯍꯥꯛ ꯈꯔ ꯀꯨꯏꯔꯀꯥꯟꯗ ꯇꯧꯔꯛꯑꯦ ꯑꯗꯨꯒ ꯑꯩꯗꯣ ꯑꯁ ꯕꯦꯛ ꯏꯁꯇꯦꯖꯇ ꯂꯥꯛꯀꯦ ꯍꯥꯏꯔꯦ ꯑꯩꯩꯅ ꯕꯦꯛ ꯏꯁꯇꯦꯖꯇꯣ ꯈꯪꯗꯦ ꯑꯗꯨꯅ ꯅꯪ ꯑꯣꯏꯅ ꯂꯥꯛꯑꯣ ꯍꯥꯏꯔ ꯃꯥꯖꯦ ꯂꯥꯛꯑꯦꯕꯀꯣ
ꯑ
ꯑꯗꯒꯤꯗꯤ ꯑꯩꯁꯦ ꯊꯣꯂꯛꯑꯦ ꯑꯗꯨꯗꯨꯒ ꯑꯩꯅ ꯐꯠꯂꯥꯎ ꯀꯨꯝꯗꯕꯖꯤꯗ ꯃꯥꯅ ꯐꯠꯂꯥꯎ ꯐꯂꯛꯄꯁꯤꯗ ꯃꯤꯠ ꯑ ꯊꯦꯡꯅꯔꯦ ꯑꯗꯒꯤ ꯈꯔ ꯈꯅꯔꯒ ꯃꯥꯗꯣ ꯃꯣꯏꯗꯣ ꯊꯣꯛꯈꯤꯗ꯭ꯔꯤꯅ ꯋꯥꯠꯂꯤꯕꯀꯣ ꯍꯥꯏꯗꯤ ꯃꯃꯥꯟꯅꯕꯒꯤ
ꯎꯝ
ꯑꯗꯨꯒꯤ ꯆꯠꯈ꯭ꯔꯦ ꯑꯗꯨꯗꯨꯒ ꯑꯃꯨꯛ ꯉꯥꯍꯥꯛ ꯂꯩꯔꯒ ꯃꯣꯏꯒꯤ ꯑꯝ ꯇꯦꯟ ꯈꯟꯒꯤꯕꯗꯨꯗꯒꯤ ꯑꯃ ꯃꯃꯥꯟꯅꯕ ꯑꯃ ꯌꯥꯎꯕꯗꯣ ꯑꯗꯨꯗꯤ ꯈꯜꯂꯛꯑꯦꯕ ꯇꯦꯟ ꯕꯥꯎꯒꯤ ꯃꯅꯨꯡꯗ
ꯑ
ꯑꯗꯨꯒ ꯀꯃꯥꯏꯟ ꯇꯧꯒꯦꯗ ꯃꯥꯅ ꯈꯟꯗꯤ ꯈꯜꯂꯒ ꯀꯣꯏꯁꯟ ꯈꯨꯝꯕꯖꯤꯅ ꯑꯃꯨꯛ ꯌꯥꯝ ꯍꯩꯇꯕ ꯑꯣꯏꯕ ꯍꯧꯖꯤꯛꯀꯤ ꯁꯤꯅ ꯑꯃꯨꯛ ꯍꯩꯔꯒ ꯃꯥꯏ ꯗ꯭ꯔꯦꯁꯁꯤꯡ ꯀꯩꯀꯥꯗ ꯌꯥꯒꯤꯗꯕ
ꯑꯥ
ꯑꯗꯨꯗ ꯑꯃꯗꯨꯗꯤ ꯇꯦꯟꯕꯧ ꯈꯜꯂꯛꯄꯗꯣ ꯃꯉꯥꯗ ꯑꯃꯨꯛ ꯂꯩꯍꯧꯔꯦꯕꯀꯣ
ꯑꯃ ꯑ
ꯑꯗꯒꯤ ꯂꯩꯍꯧꯕꯗꯒꯤ ꯑꯃꯨꯛ ꯑꯃꯨꯛ ꯇꯧꯔꯦ ꯑꯗꯨꯗꯨꯒ ꯃꯥꯗꯣ ꯕꯦꯛ ꯏꯁꯇꯦꯖꯇ ꯂꯥꯛ ꯑꯣ ꯍꯥꯏꯕꯗꯤ ꯑꯩꯅ ꯑꯩꯗꯣ ꯈꯪꯗꯦꯕ ꯀꯥꯏ ꯂꯩꯒꯦꯖꯤꯗꯤ ꯈꯪꯗꯦꯗꯅ ꯑꯗꯨꯅ ꯃꯥꯅ ꯍꯥꯏꯔꯛꯄꯒꯥꯟꯗ ꯁꯤ ꯅꯥꯀꯟꯗ ꯂꯥꯛꯔꯒ ꯅꯥꯀꯟꯗ ꯆꯠꯂꯦ
ꯑꯝ
ꯃꯅꯤꯡꯗ ꯑꯗꯨꯗꯨꯒ ꯐꯣꯇꯣ ꯈꯔ ꯀꯥꯞꯄꯦ ꯐꯣꯇꯣꯗꯨꯖꯨ ꯄꯨꯔꯥꯛ ꯏꯅꯥꯎꯄꯤꯖꯤꯅꯅꯦ ꯍꯩ ꯇꯕꯩ ꯆꯥꯡꯗ ꯄꯨꯔꯥ ꯃꯝꯖꯨ ꯃꯝꯃꯦꯕꯀꯣ
ꯑꯥ
ꯑꯗꯩ ꯍꯩꯇꯕꯗꯨꯗ ꯎꯝ ꯐꯖꯕꯖꯨ ꯑꯝꯇ ꯌꯥꯎꯗꯦ ꯑꯗꯨ ꯀꯥꯞꯄꯦ
ꯑꯁ ꯄꯥꯝꯃꯨꯏꯌꯦ ꯌꯥꯝꯅ
ꯑꯗꯨꯅꯦ ꯍꯩꯇꯕ ꯑꯃꯒ ꯄꯥꯁꯜꯂꯦ ꯑꯗꯨꯅꯦ ꯑꯩꯅ ꯅꯪꯖꯨ ꯂꯥꯛꯑꯝꯃꯗꯤ ꯍꯥꯏꯗꯣ ꯅꯨꯡꯉꯥꯏꯇꯕꯦ ꯌꯥꯝ
ꯗꯧꯔ‌ꯦꯅꫭꯏ ꯐꯣꯇꯨ ꯇꯨꯃꯥꯥꯏ ꯀꯥꯞꯄꯤꯅꯕ
ꯑꯧ ꯑꯗꯒꯤꯗꯤꯅꯦ ꯃꯥꯏ ꯐꯣꯟꯗꯩꯅꯦꯕ ꯀꯥꯞꯄꯤꯁꯀꯣ ꯍꯩꯇꯕꯩ ꯂꯦꯞꯄꯁꯤꯗ ꯇꯕ ꯑꯃꯨꯁꯨ ꯆꯩꯔꯒꯤ ꯃꯤꯗꯣ ꯑꯩ ꯈꯨꯠꯇꯨꯝꯗꯁꯨ ꯆꯟꯕꯩ ꯑꯗꯨꯗꯨꯒ ꯑꯩꯈꯩ ꯂꯣꯏꯔꯒ ꯑꯗꯨꯃꯥꯏꯅ ꯑꯣꯏꯔꯒ ꯑꯩꯅ ꯊꯤꯟꯗꯣꯛꯑ ꯂꯥꯛꯑꯣꯏ ꯆꯠꯂꯒꯦꯅ ꯍꯥꯏꯔꯁꯦ ꯃꯥꯁ ꯊꯤꯟꯗꯣꯛ ꯆꯠꯂꯦ ꯒꯦꯠ ꯐꯧꯂꯥꯛꯑꯦꯕꯀꯣ
ꯑ
ꯑꯗꯨꯗꯨꯒ ꯎꯝ ꯑꯩꯗꯣ ꯎꯝ ꯑꯃꯨꯛ ꯆꯠꯅꯤꯡꯉꯛꯇ꯭ꯔꯕ ꯏꯁꯩꯗꯧꯅꯦ ꯍꯥꯏꯗꯨꯗ ꯃꯥꯗꯤ ꯏꯁꯩꯒ ꯂꯣꯏꯔꯒ ꯆꯠꯂꯨ ꯇꯅ ꯍꯥꯏꯕꯅꯤꯅ ꯑꯩꯁꯦ ꯑꯗꯨꯃꯥꯏꯅ ꯈꯜꯂꯒ ꯍꯣꯏꯇꯅ ꯑꯩꯈꯣꯏ ꯕꯥꯗꯣ ꯐꯣꯟ ꯇꯧꯔꯛꯑꯦ ꯑꯩꯗꯣ ꯏꯁꯩ ꯉꯥꯛꯇꯪ ꯌꯦꯡꯈꯤꯒꯦꯅ ꯑꯗꯒꯤ ꯆꯪꯉꯦꯕꯀꯣ
ꯑ
ꯏꯁꯩꯁꯦ ꯑꯃꯡ ꯑꯅꯤ ꯍꯧꯔꯛꯄ ꯀꯥꯟꯗꯨꯗ ꯑꯩ ꯃꯥꯗꯣ ꯃꯥꯁ ꯌꯦꯡꯅꯤ ꯆꯪꯉꯛꯄꯗꯨꯗꯤ ꯑꯩꯗꯤ ꯊꯣꯛꯑꯦ ꯑꯗꯨꯗꯨꯒ ꯃꯅꯨꯡꯒꯤꯗꯨꯗꯗꯤ ꯈꯔ ꯃꯄꯥꯟꯜꯂꯗ ꯃꯩ ꯈꯔ ꯉꯥꯜꯂꯤꯗꯅ
ꯑꯥ
ꯑꯗꯨꯗ ꯑꯗꯨꯗ ꯉꯁꯥꯏꯒꯤ ꯐꯣꯇꯣꯗꯣ ꯃꯝꯈꯤꯕꯅꯤꯅ ꯃꯥꯅ ꯐꯣꯇꯣ ꯑꯃꯈꯛ ꯅꯝꯁꯦꯅ ꯍꯥꯏꯌꯦꯕꯀꯣ
ꯑꯥ
ꯑꯗꯨꯗꯨꯒ ꯏꯅꯥꯎꯄꯤꯁꯤ ꯅꯝꯍꯟꯗ꯭ꯔꯦ ꯃꯥꯒ ꯂꯥꯛꯃꯤꯟꯅꯕ ꯃꯣꯏ ꯊꯣꯛꯃꯤꯟꯅꯕ ꯀꯥꯡꯕꯨꯗꯣ
ꯑꯥ
ꯑꯅꯧꯕꯅꯦ ꯑꯩꯁꯦ ꯃꯁꯛ ꯑꯅꯧꯕ ꯑꯃꯅꯦꯕ ꯈꯪꯗꯦꯕꯀꯣ ꯃꯣꯏ ꯊꯣꯛꯃꯤꯟꯅꯕ ꯑꯩꯉꯣꯟꯗ ꯅꯝꯍꯜꯂꯁꯤꯅꯦ ꯍꯥꯏꯔꯦ ꯑꯩꯗꯤ ꯌꯥꯝ ꯊꯤ ꯍꯩꯗꯣꯛꯑꯒ ꯃꯥꯜꯂꯨꯔꯦ
ꯑ
ꯑꯗꯨꯒꯗꯤ ꯑꯃꯨꯛ ꯍꯦꯟꯅ ꯏꯅꯥꯎꯄꯤꯗꯒꯤ ꯑꯃꯨꯛ ꯍꯦꯟꯅ ꯍꯦꯟꯖꯤꯟꯕ ꯑꯣꯏ ꯂꯩꯔꯝꯕꯋꯥꯅꯤꯗ
ꯐꯣꯟꯗꯨꯗꯤ ꯃꯣꯏ ꯑꯐꯕꯗꯣ ꯑꯣꯏꯅ ꯅꯝꯃꯨꯌꯥꯗ꯭ꯔꯥ
ꯃꯥꯅꯦ ꯃꯣꯏ ꯑꯐꯕꯗꯤ ꯂꯩꯅꯤ ꯑꯗꯨ ꯇꯥꯔꯒꯁꯨ ꯅꯝꯕꯗꯣ ꯍꯩꯇꯕꯅꯤꯅ ꯀꯩ ꯍꯥꯏꯅꯤ ꯀꯩꯅꯣꯝ ꯇꯧꯕꯗ
ꯃꯌ‌ꯦꯛꯁꯨ ꯁꯦꯒꯅꯤ ꯇꯣ
ꯃꯌꯦꯛ ꯁꯦꯡꯗꯤꯌꯦ ꯐꯣꯀꯁ ꯑꯃ ꯃ ꯀꯥ ꯀꯥꯗ꯭ꯔꯒ ꯀꯩ ꯍꯥꯏꯅꯤ ꯍꯥꯏꯗꯤ ꯁꯤꯗꯅ ꯐꯖꯅ ꯁꯤꯗꯅ ꯉꯥꯜꯂꯤ ꯁꯤꯗ ꯉꯥꯟꯗꯦ ꯑꯗꯒꯤꯗꯤ ꯐꯖꯅ ꯊꯃ ꯅꯝꯗꯣꯏꯗꯣ ꯄꯪꯉꯝ ꯅꯝꯁꯤꯟꯕꯒꯤ ꯀꯣꯛ ꯑꯃ ꯉꯥꯎꯕꯗꯣ
ꯑ
ꯑꯗ ꯑꯩꯗꯤ ꯁꯛꯇꯣ ꯎꯠꯄꯗꯣ ꯐꯣꯇꯣꯁꯛ ꯑꯣꯏꯗ ꯅꯤꯅ ꯎꯠꯂꯒꯦ ꯍꯥꯏꯕꯗꯨꯗ ꯑꯃꯗꯨꯅ ꯍꯪꯉꯛꯑꯦ ꯀꯩ
ꯂꯦꯞꯃꯤꯟꯅꯩꯌꯦ ꯂꯦꯞꯃꯤꯟꯅꯩꯗꯨꯕꯨ ꯄꯨꯔꯥ ꯀꯩꯅꯣ ꯇꯥꯏꯌꯣꯟꯅꯔꯦ ꯍꯥꯏꯕ ꯑꯃ
ꯇꯥꯏꯣꯟꯅꯦ ꯍꯥꯏꯗꯤꯀꯩꯅꫭ
ꯑꯗꯨꯝ ꯌꯦꯡꯉꯣ ꯌꯥꯗ꯭ꯔꯣ
ꯍꯥ
ꯑꯗꯨꯝ ꯌꯦꯡꯉꯨ ꯌꯥꯗ꯭ꯔꯕ ꯀꯦꯃꯦꯔꯥꯗ ꯐꯣꯟꯗ
ꯇꯜꯂꯦ ꯑꯩꯗꯨ ꯎ ꯃꯤꯠ
ꯅꯊꯟꯗ ꯂꯦꯞꯄꯒ ꯄꯣꯠ ꯇꯧꯖꯕ ꯃꯥꯜꯂꯑꯕ ꯅꯊꯟꯗ ꯆꯞꯄꯒꯅꯦ ꯄꯣꯁ ꯇꯧꯖꯕ ꯃꯥꯜꯂꯦꯕ ꯑꯩ ꯉꯁꯥꯏ ꯂꯣꯏ ꯌꯦꯡꯉ ꯌꯦꯡꯉꯨꯗꯦ ꯍꯩꯃ ꯏꯩꯅꯁ ꯀꯔꯥꯗ ꯇꯕꯨꯛꯇꯧꯁꯨ ꯌꯦꯡꯉꯝꯒꯦ ꯍꯥꯏꯗꯤ ꯇꯧꯔꯤꯁꯤ ꯌꯦꯡꯉꯣꯅꯦ ꯁꯤꯕꯣ
ꯍ ꯑꯗꯨꯗꯨꯒꯅꯦ ꯑꯃꯗꯨꯅ ꯀꯩꯅꯣ ꯅꯪꯗꯣ ꯌꯦꯡꯉꯣꯏꯗ꯭ꯔꯥ ꯍꯥꯏꯗꯨꯗ ꯑꯃꯗꯨꯅ ꯍꯥꯏꯔꯦ ꯃꯥꯗꯤ ꯌꯦꯡꯉꯣꯏꯌꯦ ꯌꯦꯡꯅꯤꯡꯗꯦꯅ ꯍꯥꯏꯌꯦꯕꯀꯣ ꯑꯗꯨꯒꯤꯗꯤ ꯍꯣꯏ ꯍꯣꯏ ꯅꯝꯃꯣ ꯑꯗꯨꯝꯅ ꯍꯥꯏꯔꯒ ꯅꯝꯃꯦ ꯑꯗꯨꯗꯨꯒ ꯑꯩꯁꯦ ꯐꯣꯇꯣꯗꯣ ꯊꯤꯕ ꯌꯥꯝ ꯌꯥꯎꯗꯕ ꯌꯥꯝ ꯊꯤ ꯌꯥꯝꯃꯦꯕ ꯐꯣꯇꯣꯗꯨ ꯌꯥꯡ ꯈꯩꯍ‌ꯦꯜꯂꯝꯅ‌ꯦꯕꯀꯣ ꯑꯩꯅ ꯀꯛꯊꯠꯅꯕꯅ ꯐꯅꯌꯥꯝ ꯑꯃ ꯀꯛꯊꯠꯂꯝꯃꯦ ꯑꯊꯤꯕ ꯐꯅꯌꯥꯝ ꯑꯃꯁꯨ ꯀꯛꯄ ꯌꯥꯗ꯭ꯔꯦ ꯀꯛꯀꯦꯗ꯭ꯔꯀꯥꯟꯗ ꯃꯣꯏ ꯃꯃꯥꯅ ꯐꯣꯟ ꯇꯧꯁꯜꯂꯛꯑꯦꯕ ꯃꯤꯁꯨ ꯊꯦꯡꯉꯕꯅꯤ ꯀꯦꯔꯗ꯭ꯔꯥꯅ ꯑꯩ ꯄꯤꯈ꯭ꯔꯦ ꯑꯩꯅ ꯑꯩꯒꯤ ꯐꯣꯇꯣꯗꯣ ꯀꯛꯊꯠꯂꯨꯀꯣꯅ ꯍꯥꯏꯕꯅꯦ ꯑꯗꯣ ꯃꯥꯗꯣ ꯃꯤꯁꯨ ꯑꯥ ꯑꯌꯨꯛꯇꯤ ꯆꯠꯄꯅꯤꯅ ꯁ꯭ꯋꯁ ꯍꯣꯞ ꯇꯥꯈ꯭ꯔꯦꯗꯅ
ꯑꯥ
ꯑꯗꯨꯗꯨꯅ ꯉꯁꯤ ꯑ ꯉꯁꯤ ꯊꯥꯔꯛꯑꯦ ꯐꯣꯇꯣꯗꯣ ꯑꯗꯨꯗꯨꯒ ꯀꯛꯊꯠꯂꯣ ꯍꯥꯏꯈꯤꯕꯅꯤ ꯀꯛꯊꯠꯂꯝꯒꯗꯕ ꯈꯪꯗꯦ ꯇꯨꯝꯒꯤꯌꯦ ꯃꯣꯏꯗ ꯄꯨꯡ ꯑꯍꯨꯝ ꯀꯩꯅꯣ ꯃꯌꯥꯝ ꯊꯦꯡ ꯃꯌꯥꯝꯖꯃ ꯃꯥꯜ
ꯅꯪ ꯗ꯭ꯔꯦꯁꯤꯡꯗꯨꯗ ꯉꯔꯥꯡꯗꯤ ꯀꯩꯗꯧꯔꯦ
ꯑꯩ ꯗ꯭ꯔꯦꯁꯁꯤꯡꯗꯣ ꯐꯣꯇꯣꯗꯨꯗ ꯌꯥꯗꯕꯩꯅꯦ ꯑꯁꯦꯡꯕꯗꯗꯤ ꯑꯗꯨꯝ ꯌꯥꯏ
ꯎꯝ ꯐꯣꯇꯣ ꯁꯤꯗꯗꯤ ꯆꯥꯟ ꯆꯥꯅꯕ ꯋꯥꯠꯂꯦ ꯍꯥꯏꯕ
ꯍ ꯋꯥ ꯑꯇꯣ ꯑꯗꯨꯗꯗꯤ ꯌꯥꯗ꯭ꯔꯦ ꯑꯁꯦꯡꯕꯗꯅ ꯈꯩ